ꯇꯕ ꯀꯩꯗꯧꯝꯅꯣ
ꯀꯩꯝ ꯇꯧꯗꯦ ꯀ꯭ꯂꯥꯁ ꯇꯧꯗꯕꯩ ꯐꯝꯃꯤ
ꯑꯣ ꯑꯩꯖꯨ ꯐꯃꯝꯃꯤꯅꯦ ꯎꯝ ꯇꯧꯔꯛꯄꯅꯤꯗ ꯅꯪ ꯄꯩꯈꯥꯒꯤ ꯀꯌꯥꯝ ꯄꯥꯔꯒꯦ
ꯄꯥꯗ꯭ꯔꯤꯗꯦ ꯀꯗꯥꯏꯗꯩꯅꯣ
ꯑꯁ ꯃꯤꯒꯩꯖꯦ ꯄꯅꯒꯔꯦ ꯍꯥꯏꯌꯦ ꯑꯩ ꯄꯥꯈꯠꯇꯅ ꯇꯧꯔꯛꯏꯅꯦ ꯀꯩ ꯀꯩ ꯄꯥꯅꯤꯡꯉꯥꯏ ꯂꯩꯒꯦꯅ
ꯍꯌꯦꯡꯗꯩ ꯄꯥꯕ ꯍꯧꯗꯣꯏꯅꯦ ꯑꯩ
ꯑꯩꯖꯨꯅꯤ ꯅꯍꯥꯟꯒ ꯍꯌꯦꯡꯗꯒꯤꯩ ꯄꯥꯍꯧꯗꯣꯏꯅꯤ ꯍꯌꯦꯡꯗꯒꯤꯩ ꯇꯥꯍꯧꯗꯣꯏꯅꯤ ꯍꯥꯏ ꯁꯨꯝ ꯄꯥ ꯄꯥꯗꯦ ꯑꯦꯛꯖꯥꯝꯅ ꯄꯩꯈꯥꯗꯣ ꯍꯌꯦꯡ ꯈ ꯉꯥꯏ ꯂꯩꯔꯝꯃꯦ ꯍꯥꯏꯗ ꯀꯨꯁꯜꯂꯛꯇ꯭ꯔꯤ ꯀꯃꯥꯏꯇ ꯇꯣꯅ
ꯨꯡꯔꯅꯦ
ꯅꯪꯉꯔꯣꯏ ꯅꯪꯗꯧꯕ ꯃꯥꯜꯗꯦ ꯑꯣꯖꯥꯅꯁꯨ ꯈꯔꯗꯤ ꯀꯥꯛꯞꯂꯣꯏꯗꯦ ꯃꯥꯜꯂꯦꯀꯣ ꯑꯩꯈꯣꯏꯒꯤꯗꯣ
ꯎꯝ ꯇꯄꯣ ꯂꯣꯏꯦ
ꯑꯁ ꯀꯩ ꯀꯩꯕꯨ ꯇꯄꯅ ꯂꯣꯏ ꯀꯥꯎꯊꯣꯛꯈ꯭ꯔꯦ ꯑꯩꯈꯣꯏꯒꯤꯗ ꯊꯋꯥꯟ ꯊꯥꯕ ꯍꯤꯔꯥꯡ ꯑꯃ ꯌꯥꯎꯗꯥꯪꯅꯦ
ꯌꯥꯎꯋꯦ
ꯅꯗꯨ ꯄꯥꯂꯕꯣ
ꯄꯥꯗ꯭ꯔꯤꯗ ꯄꯥꯔꯁꯨ ꯃꯔꯣꯟ ꯃꯔꯤ ꯑꯃꯇ ꯈꯪꯗꯦ ꯊꯥꯏꯅꯒꯤ ꯑꯣꯏꯕꯒꯤ
ꯑꯩꯁꯨꯅꯦ ꯀꯔꯤꯝ ꯈꯪꯗꯦ ꯍꯥꯏꯔꯕ ꯃꯔꯣꯟ ꯃꯔꯤꯗꯣ ꯅꯪꯆꯥꯛꯇꯤ ꯆꯥꯔꯕꯣ
ꯆꯥꯛ ꯆꯥꯔꯛꯑꯦ
ꯎꯝ ꯀꯩ
ꯍꯋꯥꯏ ꯊꯣꯡꯕꯒ ꯀꯥꯡꯉꯧꯒ
ꯑ ꯍꯥꯎꯅ ꯆꯥꯔꯦ ꯏꯗ
ꯅꯪꯒꯤ
ꯑꯩꯁꯨ ꯆꯥꯔꯛꯑꯦ ꯑꯩꯈꯣꯏꯒꯤꯗꯤ ꯆꯦꯡꯌꯦꯦꯟꯒ ꯍꯋꯥꯏ ꯊꯣꯡꯒꯒ ꯆꯥꯔꯛꯑꯦ
ꯑꯇꯩ ꯀꯥꯡꯃꯠꯀꯝꯇ ꯄꯤꯗ꯭ꯔꯣ
ꯀꯥꯡ ꯃꯦꯠ ꯑꯃ ꯄꯤꯌꯦ ꯑꯗꯨ ꯃꯦꯠꯄ ꯃꯣꯔꯣꯛ ꯃꯦꯠꯠꯇ ꯑꯣꯏꯅ ꯄꯤꯌꯦꯕꯀꯣ ꯑꯗꯨꯣ ꯑꯩꯗꯤ ꯃꯣꯔꯣꯛ ꯍꯦꯛꯇ ꯆꯥꯗꯕꯅꯤꯅ ꯆꯥ ꯍꯩꯇ꯭ꯔꯦ ꯑꯗꯨꯗꯒꯤ ꯆꯥꯛꯀ ꯍꯋꯥꯏꯒ ꯈꯛ ꯆꯥꯔꯛꯄꯅꯤꯅ ꯈꯤꯇꯪ ꯈꯛ ꯆꯥꯔꯛꯑꯦ ꯌꯥꯝ ꯆꯣꯛꯊꯩ ꯆꯤꯡꯌꯦꯦꯟ ꯆꯥꯕꯁꯦ ꯏꯁꯥꯁꯦ ꯑꯗꯨꯝꯝ ꯆꯣꯛꯊꯔ ꯂꯩꯌꯦꯕ
ꯍꯣꯏ ꯆꯥꯛ ꯄ ꯉꯥꯝ ꯂꯥꯝꯕꯗꯧꯅ ꯇꯧꯕꯅꯤ
ꯎꯝ ꯅꯣꯏꯗꯤ ꯊꯣꯡꯉ ꯑꯗꯨꯝ ꯆꯥꯕ꯭ꯔꯥ ꯅꯣꯏꯗꯣ
ꯑꯩꯈꯣꯏꯗꯤ ꯊꯣꯡꯉ ꯆꯥꯏꯌꯦ
ꯑꯣ ꯐꯩꯌꯦ ꯑꯗꯨꯅ ꯊꯣꯡꯉ ꯆꯥꯝꯗ ꯐꯩ
ꯑꯗꯨꯁꯨ ꯃꯣꯔꯦ ꯆꯦꯡꯅꯤ ꯊꯣꯡꯉꯁꯦ ꯃꯩꯇꯩ ꯅꯠꯇꯦ
ꯆꯞ ꯃꯥꯟꯅꯩꯅꯦ ꯑꯗꯨꯗꯤ
ꯎꯝ ꯃꯅꯦꯔ
ꯑ ꯅꯣꯏꯅ ꯈꯔ ꯂꯨ ꯅꯥꯟꯅ ꯇꯧꯔꯝꯒꯅꯤ ꯑꯩꯈꯣꯏꯒꯤ ꯅꯅꯦ ꯃꯤ ꯌꯥꯝꯂꯛꯄꯅꯤꯅ ꯃꯤ ꯃꯌꯥꯝꯗꯨꯒꯤ ꯇꯧꯔꯛꯄꯗ ꯈꯔ ꯑꯗꯨꯝ ꯎꯝ ꯕꯣꯔꯥ ꯃꯆꯨꯒ ꯌꯥꯎꯕ ꯈꯣꯠꯄꯗꯣ ꯑꯗꯨꯝ ꯇꯧꯋꯦ ꯅꯨꯡꯒꯨꯝꯕꯁꯨ ꯌꯥꯝ ꯊꯦꯡꯅꯩ
ꯑꯣ ꯆꯦꯡꯗꯣ ꯈꯩꯔꯝꯃꯔꯣꯏꯅꯦ ꯑꯗꯨꯗꯤ ꯌꯥꯝꯃꯕꯅꯤꯅ
ꯍꯣꯏ ꯈꯔꯗꯤ ꯃꯔꯛ ꯃꯔꯛꯇꯒꯗꯤ ꯈꯩꯕꯁꯨ ꯃꯥꯜꯂꯦ ꯑꯗꯣ ꯑꯃꯨꯃ ꯍꯩꯗꯕ ꯃꯥꯜꯂꯦ ꯌꯥꯎꯔꯛꯄꯅꯤꯅ ꯍꯦꯛꯇ
ꯎꯝ ꯃꯟ ꯃꯨꯟꯅ ꯌꯦꯦꯒ ꯆ
ꯆꯥꯛ ꯆꯥꯔꯤ ꯀꯩꯗ ꯅꯨꯡ ꯈꯥꯏꯖꯤꯟꯅꯗꯅꯕ ꯌꯥꯝ ꯃꯔꯛ ꯃꯔꯛꯇ ꯍꯧꯒꯠꯂ ꯍꯧꯒꯠꯂ ꯃꯤꯔꯣ ꯄꯪꯆꯦꯟꯅ ꯆꯨꯅꯕ ꯀꯩꯒꯤꯅꯣ ꯀꯩꯒꯤꯅꯣ ꯅꯨꯡꯒꯤ ꯈꯕꯤ
ꯍꯣꯁꯇꯦꯜ ꯂꯩꯕ꯭ꯔꯕꯨ ꯀꯤꯠꯅꯤꯗ ꯅꯨꯡ ꯂꯩꯖꯔꯦ
ꯑꯗꯨꯅꯦ ꯆꯈꯥꯎꯗ ꯅꯨꯡ ꯉꯥꯛ ꯐꯪꯗꯅ
ꯎꯝ
ꯑ ꯑꯩꯅ ꯍꯪꯖꯤꯛ ꯍꯪꯒꯦ ꯇꯧꯔꯝꯃꯤꯁꯦ ꯅꯪꯉꯣꯟꯗ ꯊꯋꯥꯟ ꯊꯥꯕꯒꯤꯗꯣ ꯑꯩꯅ ꯈꯤꯇꯪ ꯄꯥꯕꯅꯦꯕ ꯑꯩꯁꯨ ꯐꯖꯅ ꯄꯥꯗ꯭ꯔꯤꯕ ꯑꯩꯈꯣꯏ ꯐꯟ ꯊꯥꯕꯩꯗꯣ ꯑꯗꯨꯗ ꯅꯪ ꯈꯪ ꯇꯥꯔꯗꯤ ꯀꯩꯀꯩꯅꯣ ꯈꯔ ꯍꯪꯒꯦꯅ ꯇꯧꯔꯛꯄꯅꯦ ꯑꯗꯨꯅ ꯊꯋꯥꯟ ꯊꯥꯕꯩꯗ ꯃꯆꯥ ꯅꯨꯨꯄꯤ ꯊꯥ ꯊꯥꯒꯤ ꯃꯆꯥꯅꯨꯄꯤ ꯃꯃꯤꯡꯗꯨꯅ ꯅꯤꯖꯅꯤꯕꯣ
ꯃꯃꯤꯡꯗꯣ ꯆꯤꯡꯈꯩ ꯉꯥꯡꯒꯤ ꯍꯥꯏꯕ꯭ꯔꯥ ꯆꯤꯡꯈꯩ ꯊꯥꯟꯕꯤ ꯍꯥꯏꯕ꯭ꯔꯥ ꯀꯩꯗꯧꯝ ꯆꯥꯔꯦ
ꯍꯣꯏ ꯍꯣꯏ ꯆꯤꯡꯈꯩ ꯊꯥꯟꯕꯤ ꯂꯩꯃ ꯆꯤꯡꯈꯩ ꯊꯥꯟꯕꯤ ꯑꯍ ꯊꯥꯟꯕꯤ ꯍꯥꯏꯕ
ꯆꯤꯡꯗꯣ ꯑꯋꯟꯄꯣꯠ ꯑꯣꯏꯅ ꯇꯧꯕꯗꯒꯤ ꯍꯟꯗꯣꯛꯑꯝꯃꯦꯅ ꯀꯩꯅꯣꯝ ꯍꯥꯏꯗꯥꯏꯅꯦ
ꯑꯥ ꯑꯗꯨꯒ ꯑꯃ ꯈꯨꯃꯟ ꯑꯣꯏꯗꯣꯏ ꯅꯠꯇ꯭ꯔꯥ ꯂꯥꯟꯊꯅꯕꯁꯤ ꯊꯥꯗꯣꯏꯒꯤꯔꯥꯟ
ꯑ ꯈꯨꯃꯟꯒ ꯃꯩꯇꯩꯒ ꯂꯥꯟ ꯁꯣꯛꯅꯕ
ꯑꯣ ꯑꯗꯨꯗꯤ ꯅꯪꯒꯤꯗꯤ ꯀꯩꯅꯣ ꯈꯨꯃꯟ ꯆꯅꯤꯡꯗꯨꯅ ꯆꯠꯄ ꯃꯈꯥ ꯉꯝꯕꯤ ꯅꯠꯇꯦ ꯃꯃꯤꯡ ꯀꯩ ꯀꯧꯗꯦ ꯇꯝꯐꯥ ꯋꯥ ꯉꯝꯃꯅ ꯑꯗꯨꯝ ꯀꯩꯧꯒꯦ
ꯑꯁ ꯀꯥꯎꯔꯦꯗ ꯂꯣꯏꯅ ꯄꯥꯗ ꯌꯥꯔꯣ
ꯑꯔꯦ ꯌꯥꯔꯦ ꯑꯦꯁꯨ ꯀꯥꯔꯦ
ꯑꯗꯨꯅꯦ ꯃꯃꯤꯡꯁꯤꯡꯗꯣ ꯂꯣꯏ ꯀꯥꯎꯈ꯭ꯔꯦꯕ
ꯎꯝ ꯀ ꯑꯅꯝꯕꯅ ꯀꯥꯎꯋꯦ ꯑꯗꯣꯟꯝ ꯅꯨꯡꯁꯤꯕ ꯍꯥꯏꯕ꯭ꯔꯥ ꯑꯩꯈꯣꯏ ꯃꯅꯤꯡꯊꯧꯗꯨꯅ
ꯑꯥ ꯑꯗꯣꯝ ꯄꯨꯟꯁꯤ ꯌꯨꯝꯣꯏꯕ ꯍꯥꯏꯕ꯭ꯔꯥ
ꯑꯥ ꯑꯣꯏ ꯎꯝ ꯇꯔꯦ ꯑ
ꯊꯋꯥꯥꯟ ꯊꯥꯕꯁꯤꯅ ꯃꯩꯇꯩ ꯅꯤꯡꯊꯧ ꯑꯣꯏꯗꯣꯏꯔꯕ
ꯍꯣꯏ ꯃꯥꯅꯦ ꯃꯩꯇꯩ ꯅꯤꯡꯊꯧ ꯀꯪꯂꯩ ꯅꯤꯡꯊꯧ ꯑꯣꯏꯗꯣꯏꯅꯤ ꯃꯥꯅ ꯂꯧꯕ ꯅꯨꯄꯤꯗꯨ ꯃꯃꯤꯡꯗꯣ ꯑ ꯀꯩ ꯍꯥꯏꯕꯅꯤꯅ ꯀꯥꯎꯊꯣꯛꯈꯦ ꯅꯤꯡꯁꯤꯡꯕ ꯉꯝꯗ꯭ꯔꯦ
ꯎꯝ
ꯑꯁ
ꯑꯗꯨ ꯑꯗꯨꯒ ꯂꯥꯟ ꯉꯝꯕꯁꯦ ꯈꯨꯃꯟꯅꯔꯣ ꯃꯩꯇꯩꯅꯔꯣ ꯉꯝꯕꯁꯦ
ꯑꯍꯥꯟꯕꯗ ꯊꯋꯥꯟ ꯊꯥꯕ ꯑ ꯍꯤꯔꯥꯟꯁꯤꯅ ꯀꯩꯅꯣ ꯈꯨꯃꯟ ꯅꯤꯡꯊꯧꯗ ꯃꯆꯥꯅꯨꯄꯤ ꯄꯤꯔꯛꯑꯣꯅ ꯍꯥꯏꯔꯅꯤ ꯑꯗꯨꯗꯒꯤ ꯃꯆꯥꯅꯨꯄꯤ ꯄꯤꯔꯛꯑꯣꯅ ꯊꯥꯖꯕꯅꯤ ꯈꯨꯃꯟ ꯅꯤꯡꯊꯧꯅ ꯑꯩꯗꯤ ꯏꯆꯥ ꯅꯨꯨꯄꯤ ꯊꯥꯖꯕ ꯉꯝꯃꯣꯏ ꯅꯣꯏꯒꯤ ꯃꯆꯥꯅꯨꯄꯤꯗꯣ ꯍꯥꯟꯅ ꯄꯤꯔꯛꯑꯣ ꯑꯗꯨ ꯑꯣꯏ ꯇꯔꯗꯤ ꯏꯆꯥ ꯃꯆꯥꯗꯨ ꯑꯣꯟꯅꯔꯁꯦꯅ ꯑꯗꯨꯃꯥꯏꯅ ꯍꯥꯏꯔꯛꯄꯗꯒꯤ ꯑꯣꯟꯅꯔꯅꯤꯕ ꯑꯗꯨꯒ ꯈꯨꯃꯟ ꯅꯤꯡꯊꯧꯒꯤ ꯃꯆꯥꯅ ꯄꯤꯗꯣ ꯑꯗꯨꯗꯨ ꯃꯩꯇꯩ ꯅꯤꯡꯅꯨꯡꯊꯧꯗ ꯂꯨꯍ ꯂꯨꯍꯣꯡꯉꯒ ꯂꯩꯔꯕ ꯃꯇꯨꯡꯗ ꯀꯣꯅꯥ ꯃꯣꯏ ꯎꯝ ꯃꯥꯒꯤ ꯃꯣꯟ ꯃꯈꯥꯗ ꯂꯩ ꯅꯥꯆꯣꯝ ꯑꯃ ꯂꯩꯔꯝꯃꯦꯅ ꯇꯧꯅꯔꯒ ꯀꯅꯥꯅꯣ ꯀꯅꯥꯅꯣꯅ ꯊꯤꯖꯟꯅꯔꯛꯀꯥꯟꯗ ꯂꯩ ꯅꯥꯆꯣꯝꯗꯣ ꯎꯝ ꯃꯩꯇꯩ ꯅꯤꯡꯊꯧꯒꯤ ꯃꯅꯥꯎ ꯅꯨꯨꯄꯥꯒꯤ ꯑꯣꯏꯔꯝꯕꯗꯒꯤ ꯀꯩꯅꯣ ꯑꯗꯨꯃꯥꯏꯅ ꯇꯧꯅꯔꯒ ꯇꯧꯒꯤ ꯑ ꯇꯥꯟꯊꯣꯛꯅꯒꯤꯕꯒꯨꯝ ꯑ ꯇꯥꯟꯊꯣꯛꯇꯕꯤꯗ ꯀꯩꯀꯥ ꯊꯤꯖꯤꯟꯅꯔꯀꯥꯟꯗ ꯃꯥꯏ ꯅꯨꯄꯤꯗꯣ ꯇꯔꯦꯡ ꯌꯣꯠꯅ ꯂꯋꯥꯏꯗ ꯂꯦꯡꯉꯒ ꯍꯥꯠꯂꯦꯗꯅ ꯑꯗꯣ ꯍꯥꯠꯂꯕ ꯃꯇꯨꯡꯗ ꯑ ꯁꯤꯒꯤꯕꯗꯒꯤ ꯁꯤꯒꯤꯕ ꯍꯛꯆꯥꯡꯗꯣ ꯈꯨꯃꯟ ꯂꯩꯕꯥꯛꯇ ꯑꯃꯨꯛ ꯊꯤꯟ ꯂꯥꯛꯄꯗꯣ ꯈꯨꯃꯟ ꯂꯩꯕꯥꯛꯇ ꯊꯤꯟ ꯂꯥꯛꯄꯗꯁꯨ ꯑꯁꯤꯕ ꯃꯤ ꯑꯃ ꯐꯖꯅ ꯊꯤꯟꯕꯩ ꯃꯑꯣꯡꯗ ꯊꯤꯜꯂꯛꯇꯕꯤꯗ ꯎꯝ ꯊꯤꯜꯂꯛꯑꯝꯃꯦ ꯑꯗꯨꯗꯒꯤ ꯃꯣꯏꯖꯨ ꯂꯥꯏ ꯀꯩꯀꯥꯏ ꯇꯧꯔꯒ ꯈꯨꯔꯨꯝꯕꯗ ꯃꯥꯏꯕꯤꯗꯨꯅ ꯃꯥꯗꯣ ꯃꯆꯤꯟ ꯀꯥꯊꯣꯛꯎ ꯌꯥꯗꯦ ꯀꯃꯥꯏꯅ ꯇꯧꯔ ꯁꯤꯕꯅꯣ ꯈꯪꯗꯦꯅ ꯑꯗꯨꯃꯥꯏꯅ ꯍꯥꯏꯔꯒ ꯇꯧꯕꯗꯥꯏꯅꯦ
ꯑꯧ ꯑꯗꯨꯒ ꯆꯍꯤ ꯐꯥꯔꯛꯄꯗ ꯃꯀꯣꯛꯇ ꯌꯣꯠ ꯌꯥꯎꯔꯝꯃꯦꯔ꯭ꯔꯥ ꯇꯧꯕꯗꯣ
ꯍꯣꯏ ꯍꯣꯏ ꯑꯗꯨꯅꯦ
ꯑ
ꯑꯗꯨꯒ ꯎꯝ ꯀꯩꯅꯣ ꯆꯍꯤ ꯊꯥꯔꯛꯄꯗ ꯇꯔꯦꯡꯠ ꯌꯣꯠꯅ ꯂꯦꯡ ꯂꯩꯔꯝꯕꯗꯒꯤ ꯑ ꯀꯔꯤ ꯎꯝ ꯂꯃꯟ ꯈꯨꯝꯕꯒꯤ ꯂꯥꯟ ꯂꯥꯛꯄ ꯅꯠꯇ꯭ꯔꯥ ꯂꯥꯟ ꯂꯥꯟꯇꯝꯅꯕ ꯀꯧꯔꯛꯄꯒꯨꯝ ꯇꯧꯕꯗꯥꯏꯅꯦ ꯑꯩ ꯋꯥꯔꯤꯁꯦ ꯂꯣꯏ ꯀꯥꯎꯊꯣꯛꯈ꯭ꯔꯦ ꯀꯃꯥꯏꯅ ꯇꯧꯕꯅꯣ ꯈꯪꯗꯦ
ꯇꯔꯦꯡ ꯌꯣꯠꯇꯣ ꯌꯥꯎꯔꯝꯕꯗꯒꯤ ꯃꯠ ꯅꯥꯔ ꯁꯤꯕ ꯅꯠꯇꯦ ꯃꯤꯅ ꯍꯥꯠꯄꯅꯦ ꯈꯪꯉꯦꯗꯅ
ꯑꯗꯨꯗꯒꯤ ꯃꯆꯥꯅꯨꯄꯤꯗꯨꯗꯥ ꯅꯄꯥꯗꯣ ꯆꯥꯛꯀꯧ ꯒꯦ ꯂꯥꯛꯑꯣ ꯍꯥꯏꯔꯒ ꯀꯧꯍꯜꯂꯒ ꯍꯥꯠꯅꯕ ꯂꯧ ꯁꯤꯟꯕꯗꯣ
ꯍꯣꯏ ꯍꯣꯏ ꯑꯗꯨꯒ ꯂꯧꯁꯤꯜꯂꯒ ꯃꯣꯏꯗꯣ ꯄꯨꯂꯞ ꯂꯥꯡ ꯂꯥꯡ ꯂꯥꯟꯗꯦꯡꯅꯕ ꯆꯠꯂꯨꯔꯒ ꯂꯥꯟ ꯍꯜꯂꯛꯄꯗ ꯃꯆꯥꯅꯨꯄꯤꯗꯨꯅ ꯃꯆꯥꯅꯨꯄꯤꯗ ꯃꯄꯥꯗꯣ ꯀꯧꯑꯣꯅ ꯁꯤꯟꯅꯔꯝꯃꯒ ꯃꯩꯇꯩ ꯅꯨꯄꯤ ꯑ ꯃꯩꯇꯩ ꯍꯧꯖꯤꯛꯀꯤ ꯆꯤꯡꯈꯩꯊꯥꯟꯕꯤꯗꯨꯅ ꯃꯄꯥꯗꯣ ꯀꯧꯕꯀꯥꯟꯗ ꯃꯈꯨꯠꯅ ꯑꯣꯏꯅ ꯈꯠꯇꯣꯛꯑꯒ ꯂꯥꯛꯑꯣ ꯂꯥꯛꯑꯣꯅꯗꯤ ꯀꯧꯔꯒ ꯑꯗꯨꯃꯥꯏ ꯇꯧꯕꯗꯣ ꯃꯣꯏ ꯃꯅꯥꯏ ꯑꯃꯅ ꯎꯕꯗꯒꯤ ꯍꯤꯗꯣ ꯃꯃꯥꯏ ꯂꯩꯔꯒ ꯆꯠꯄꯗ ꯈꯨꯃꯟ ꯀ꯭ꯋꯥꯛꯄꯅ ꯍꯤꯗꯣ ꯐꯥꯔꯨꯕꯒꯤ ꯍꯤꯒꯤ ꯍꯤ ꯍꯣꯟꯅꯕ ꯀꯩꯅꯣꯗꯨꯅ ꯃꯉꯛ ꯀ ꯃꯉꯛ ꯀꯛꯑꯝꯕꯗꯣ
ꯑꯧ ꯍꯤꯌꯥꯡ ꯇꯥꯟꯅꯕꯩ ꯃꯀꯣꯛ ꯌꯥꯎꯋꯤꯗꯣ ꯑꯗꯨ ꯅꯠꯇ꯭ꯔꯣ ꯑꯗꯨ ꯃꯀꯣꯛ
ꯍꯣꯏ ꯍꯣꯏ ꯃꯥꯅꯦ ꯑꯗꯨ ꯁꯤꯒꯤ ꯍꯤꯅꯥꯎꯗ ꯍꯤꯌꯥꯡ ꯇꯥꯟꯅꯕꯗ ꯍꯥꯞꯄꯤꯗꯣ ꯑꯗꯨꯒꯤ ꯈꯨꯃꯟ ꯀ꯭ꯋꯥꯛꯀꯗꯨꯒꯤ ꯃꯀꯣꯛꯅꯦꯅ ꯍꯥꯏꯅꯕꯗꯣ ꯑꯗꯨꯒ ꯑꯗꯨꯃꯥꯏꯅ ꯇꯧꯒꯤꯕꯗꯒꯤ ꯃꯥꯏ ꯃꯆꯥꯅꯨꯄꯤꯗꯨꯁꯨ ꯈꯨꯃꯟ ꯅꯤꯡꯊꯧꯅ ꯍꯥꯠꯇꯣꯛꯈ꯭ꯔꯦꯗꯅ ꯎꯝ ꯀꯩꯅꯣ ꯈꯨꯝ ꯑꯗꯨꯗꯒꯤ ꯍꯥꯠꯇꯣꯛꯑ ꯃꯇꯨꯡꯗ ꯂꯃꯟ ꯈꯨꯝꯕ ꯑꯣꯏꯅ ꯃꯩꯇꯩ ꯅꯤꯡꯊꯧꯅ ꯈꯨꯃꯟ ꯂꯩꯕꯥꯛꯇ ꯂꯥꯟ ꯂꯥꯟ ꯇꯥꯔꯛꯄꯗꯣ
ꯎꯝ ꯑꯗꯨꯗꯩ ꯈꯨꯃꯟꯅ ꯉꯝꯃꯦ
ꯃꯟꯅ ꯑꯃꯅ ꯉꯝꯃꯦ ꯑꯗꯨꯗꯒꯤ ꯈꯨꯃꯟꯅ ꯍꯣꯏ ꯈꯨꯃꯟꯅ ꯉꯝꯃꯒ ꯑꯗꯨꯃꯥꯏ ꯑꯗꯨꯝ ꯂꯣꯏꯁꯤꯟꯒ꯭ꯔ ꯃꯥꯜꯂꯦꯀꯣ
ꯍꯣꯏ ꯋꯥꯔꯤꯕꯨ ꯈꯪꯉꯗꯤ ꯌꯥꯔꯦꯗ ꯃꯃꯤꯡꯉꯩꯗꯣ ꯄꯥꯔꯒ ꯑꯗꯨꯝ ꯏꯔꯖꯤ
ꯍꯣꯏ ꯃꯃꯤꯡꯒꯗꯣ ꯍꯣꯏ ꯑꯗꯨ ꯑꯍꯥꯟꯕ ꯊꯣꯛꯄ ꯃꯅꯤꯄꯨꯔꯤꯒꯤ ꯄꯨꯋꯥꯔꯤꯗꯣ ꯃꯅꯤꯄꯨꯔꯤ ꯁꯥꯍꯤꯇ꯭ꯌꯒꯤ ꯑ ꯄꯨꯋꯥꯔꯤ ꯃꯅꯤꯄꯨꯔꯤ ꯁꯥꯍꯤꯇ꯭ꯌꯒꯤ ꯄꯨꯋꯥꯔꯤꯅꯤꯗꯅ ꯑꯍꯥꯟꯕ ꯇꯧꯏꯖꯦ ꯑꯗꯨꯗ ꯑꯍꯥꯟꯕ ꯇꯥꯡꯀꯛ ꯑꯅꯤꯁꯨꯕ ꯇꯥꯡꯀꯛ ꯑꯍꯨꯝꯁꯨꯕ ꯇꯥꯡꯀꯛꯅ ꯈꯥꯏꯗꯣꯛꯇꯣꯏꯅꯤꯗꯅ
ꯎꯝ
ꯑꯗꯨꯅꯦ ꯃꯔꯨ ꯑꯣꯏꯁꯦ ꯑꯩꯁꯦ ꯑꯗꯨꯗ ꯌꯥꯝ ꯍꯩꯇ꯭ꯔꯤꯌꯦ
ꯑꯗꯨꯗꯣ ꯁꯨꯃꯥꯏꯅ ꯍꯪꯉꯛꯇꯧ ꯃꯥꯜꯂꯦ ꯏꯟꯇꯔꯅꯦꯜ ꯗ ꯍꯪꯈꯤꯕꯒꯤ ꯇꯥꯏꯞꯇ ꯅꯨꯡꯁꯤ ꯅꯨꯉꯣꯜꯗ ꯌꯨꯝꯐꯝ ꯑꯣꯏꯕ ꯃꯌꯥꯏ ꯆꯟꯕ ꯃꯇꯝꯒꯤ ꯋꯥꯔꯤ ꯑꯦ ꯐꯤꯛꯁꯟꯒꯤ ꯋꯥꯔꯤ ꯍꯥꯏꯕ꯭ꯔꯥ
ꯑꯥ
ꯈꯨꯗꯝ ꯑꯍꯨꯝ ꯄꯤꯔ ꯏꯌꯨ ꯀꯥꯏꯅ
ꯍꯣꯏ
ꯎꯝ
ꯑꯗꯨꯃꯥꯏꯅ ꯍꯪꯉꯛꯇꯧ ꯃꯥꯜꯂꯦ ꯑꯩꯁꯨ ꯍꯥꯏꯕꯗꯤ ꯀꯩꯅꯣ ꯃꯃꯥꯡꯒꯤꯗꯁꯨ ꯌꯥ ꯃꯃꯥꯡ ꯆꯍꯤꯗ ꯍꯪꯈꯤꯕ ꯀꯣꯏꯁꯟꯈꯩꯗꯁꯨ ꯑꯗꯨꯃꯥꯏꯅ ꯍꯥꯏꯗꯅ
ꯎꯝ
ꯑꯗꯒꯤ ꯑꯉꯟꯕ ꯃꯇꯝꯒꯤ ꯂꯥꯏꯔꯤꯛ ꯑꯪ ꯀꯔꯤ ꯑꯀꯟ ꯑꯊꯧꯒꯤ ꯃꯔꯝꯗ ꯅꯪ ꯌꯥꯔꯛꯎ ꯀꯥꯏꯅ ꯑꯗꯨꯃꯥꯏꯅ ꯑꯣꯏꯅ ꯂꯥꯛꯇꯧ ꯃꯥꯜꯂꯦ ꯑꯗꯣ ꯑꯗꯨꯃꯥꯏꯅ ꯂꯥꯛꯑꯗꯤ ꯑꯟ ꯂꯥꯏꯗꯤ ꯂꯥꯏꯅꯤ ꯑꯗꯨ ꯅꯠꯇꯕꯗ ꯑꯇꯣꯞꯄ ꯃꯌꯥꯝ ꯂꯩꯔꯤꯗꯅ ꯂꯥꯏꯔꯤꯛ ꯑꯇꯩ ꯁꯅꯥꯃꯍꯤ ꯂꯥꯏꯍꯣꯔꯤ ꯁꯅꯥꯃꯍꯤ ꯂꯥꯏꯀꯟ ꯀꯥꯏꯅ ꯃꯌꯥꯝ ꯂꯩꯕꯗꯣ ꯂꯩꯔꯣꯟꯒꯨꯝꯕꯗꯣ ꯑꯗꯨꯗꯩ ꯍꯡꯖꯜꯂꯛꯑꯗꯤ ꯎꯝ ꯑꯣꯖꯒꯩꯅ ꯇꯥꯛꯄꯖꯨ ꯑꯗꯨꯅꯤ ꯑꯩꯁꯦ ꯑꯗꯨꯗꯩ ꯍꯪꯉꯛꯇꯧꯕꯕꯨ ꯃꯥꯜꯂꯤ
ꯂꯩꯔꯣꯟꯗꯣ ꯇꯥꯛꯇꯤ ꯇꯥꯛꯈꯤꯕꯅꯤꯅꯦ ꯑꯩꯈꯣꯏꯁꯨ ꯄꯥꯕ ꯍꯩꯔꯔꯣꯏ ꯂꯥꯏꯔꯤꯛꯇꯣ
ꯍꯣꯏ ꯑꯩꯖꯨ ꯄꯥꯅꯤꯡꯉꯦ ꯑꯩꯖꯨ ꯇꯥꯛꯄꯤꯌꯣ ꯂꯩ ꯂꯩꯒꯩꯒꯤ ꯃꯔꯝꯗ ꯁꯩꯊꯥꯔꯒꯒ ꯇꯥꯛꯑꯦ ꯍꯥꯏꯗꯥꯏꯅꯦ ꯂꯩꯔꯣꯟꯗ ꯅꯤꯡꯊꯧ ꯆꯔꯥꯌꯣꯟ ꯑ ꯆꯔꯥꯏꯔꯣꯡꯕꯅ ꯏꯔꯒ ꯃꯌꯥꯏ ꯆꯟꯕ ꯃꯇꯝꯒꯤ ꯈ꯭ꯋꯥꯏꯒꯤ ꯑꯍꯥꯟꯕ ꯂꯥꯏꯔꯤꯛꯅꯤ ꯍꯥꯏꯗꯥꯏꯅꯦ
ꯈꯪꯗꯦꯍꯦ ꯑꯗꯨꯗꯤ
ꯑꯗꯨꯅꯦ ꯀ ꯀꯃꯥꯏ ꯇꯧ ꯀꯃꯥꯏꯅ ꯇꯧꯗꯣꯏꯅꯣ ꯈꯪꯗꯦ ꯑꯩꯁꯨ ꯅꯠꯇ꯭ꯔꯒꯅ ꯎꯝ ꯍꯣꯏ ꯂꯥꯏꯅ ꯇꯝꯕ ꯃ ꯂꯥꯛꯆꯔꯁꯅꯤ ꯑꯗꯨꯣ ꯅꯪ ꯀꯩ ꯄꯥꯔꯗꯤ ꯑꯩ ꯑꯩꯉꯣꯟꯗꯁꯨ ꯈꯔ ꯑꯗꯨꯝ ꯍꯥꯏꯕꯤꯔꯛꯎꯀꯣ
ꯎꯝ ꯍꯥꯏꯔꯛꯀꯦ ꯄꯥꯕ ꯍꯧꯗ꯭ꯔꯤ
ꯄꯥꯕ ꯍꯧꯖꯤꯜꯂꯣ ꯑꯩꯖꯨ ꯄꯥꯕ ꯍꯧꯖꯤꯜꯂꯒꯦ ꯑꯗꯨꯒ ꯅꯪꯉꯣꯟꯗꯁꯨ ꯑꯗꯨꯝ ꯍꯥꯏꯔꯛꯀꯦ ꯑꯩ ꯍꯥꯟꯅ ꯄꯥꯔꯗꯤ ꯑꯗꯨ ꯑꯣꯖꯥ ꯃꯌꯥꯏ ꯆꯟꯕꯒꯤꯗꯨꯅ ꯑꯃꯨꯛ ꯈꯔ ꯐꯒꯔꯦ ꯑꯅꯧꯕ ꯃꯇꯝꯒꯤꯗꯣ ꯈꯔ ꯇꯥꯛꯄꯤꯌꯨ ꯑꯅꯧꯕꯒꯤꯗꯣ ꯑꯣꯖꯥꯒꯩꯅꯁꯨꯝ ꯄꯥꯛ ꯇꯥꯛꯇꯦ
ꯑꯅꯧꯕ ꯃꯇꯝ ꯍꯪꯉꯛꯀꯗ꯭ꯔꯣ
ꯍꯪꯉꯛꯀꯅꯤꯌꯦ ꯈꯔꯗꯤ ꯑꯗꯨꯝ
ꯍꯟꯗꯛꯁꯨ ꯑꯅꯧꯕ ꯃꯇꯝ ꯌꯥꯎꯕ꯭ꯔꯥ ꯍꯥꯏꯁꯦ
ꯌꯥꯎꯕꯅꯤ ꯎꯝ ꯍꯣꯏ ꯑꯗꯨꯗꯤ ꯅꯪ ꯄꯥꯔꯀꯥꯟꯗ ꯊꯝꯃꯣꯀꯣ ꯉꯁꯤꯒꯤꯗꯤ ꯊꯝꯃꯒꯦ ꯀꯣ ꯏꯃꯥꯅꯕꯤ ꯍꯣ ꯍꯣꯏ ꯊꯝꯃꯦ ꯊꯝꯃꯦ ꯁꯤꯖꯤꯔꯥꫭ ꯀꯩꯅꯣ ꯍꯥꯏꯔꯛꯏ ꯒ꯭ꯌꯥꯟ ꯇꯥꯗꯦ ꯃꯥ ꯍꯥꯏꯗꫭ ꯑꯩ ꯍꫭꯁꯇꯦꯜꯗꯕꯨ ꯆꯦꯆꯦ ꯅꯨꯡꯆꯦ ꯇꯧꯋꯦꯒ ꯍꯥꯏ ꯃꯥ ꯍꯥꯏꯅꯦ ꯑꯩꯗꯤ ꯋꯦꯇꯤꯡ ꯑꯗꯨꯝ ꯂꯩꯕꯅꯤꯅ ꯀꯥꯟꯅꯅꯤ ꯀꯔꯣꯔ ꯑꯃ ꯐꯪꯅꯦꯌꯦ ꯃꯥꯍꯥꯏꯔꯤꯕ
ꯐꯣꯟꯅꯝ ꯌꯥꯗ꯭ꯔꯦ
ꯑꯩꯖꯨꯅꯦ ꯃꯥ ꯑꯌꯥ
ꯌꯥꯁꯦ